ꯇ ꯇꯥꯏ ꯁꯦ ꯐꯥꯏꯁꯦ꯭ꯔꯣ ꯑꯃ ꯂꯩꯒꯦꯅꯤꯀꯣ ꯍꯡ ꯐꯥꯏ ꯍꯌꯦꯡ
ꯁꯤ ꯇꯥ ꯁꯔꯣ ꯕꯤꯗꯥ ꯊ
ꯑꯦ
ꯑꯣꯕꯦ ꯕ꯭ꯔꯁꯇꯣ ꯑꯝꯇ ꯂꯧꯔꯣ ꯍꯣꯏ ꯑꯁ ꯑꯩꯁ ꯆꯠꯂꯝꯃꯤꯔ ꯁꯤꯗ ꯍꯥꯏꯔꯝꯕꯅ ꯐꯕꯖꯥꯠꯅꯤ
꯭ꯔꯁ ꯂꯥꯛꯇꯅꯦ ꯍ ꯂꯩꯦ
ꯨꯠ ꯀꯨꯠꯒꯣꯠ ꯀꯌꯥꯝ ꯐꯖꯦ ꯏꯦ ꯃꯁꯥꯇ꯭ꯔꯛ ꯐꯪꯉꯃꯤ
ꯀꯁꯥꯅꯣ ꯐꯎ ꯉꯅꯤ ꯄꯔ ꯑꯗꯨꯒꯟ ꯑꯩ ꯆꯂꯤ ꯑꯩ ꯃꯉꯥꯁꯤꯔꯣꯦ ꯃꯉꯥꯁꯤꯔꯣ ꯀꯩꯅꯣ ꯂꯧꯗꯦꯗ
ꯦ ꯍꯥꯏꯕꯒꯤ ꯃꯅꯤ ꯍꯥꯏ ꯃ ꯅ ꯀꯅꯦ
ꯎꯝ ꯑꯍꯨꯝꯛ ꯆꯠ ꯉꯝꯗꯦꯕ
ꯈꯗ
ꯀꯩꯅꯣꯗꯤ ꯃꯦꯁꯤ ꯍꯧꯖꯤꯛ ꯃꯍꯥꯛ ꯁꯨꯖꯟꯈ꯭ꯔꯦ ꯀꯣꯟ ꯅꯥꯟꯗ ꯍꯧꯖꯤꯛ ꯑꯅꯤ ꯇꯈꯦꯠꯅꯔꯤ
ꯃꯃꯥꯡꯍ ꯑꯁ ꯑꯗꯣ ꯑꯩꯅ ꯍꯥꯏꯅꯤꯡꯕꯅꯦꯕꯀꯣ ꯔꯥꯟꯗꯣꯅ ꯒꯣꯟ ꯑꯅꯤ ꯈꯛꯇꯅꯤ ꯃꯦꯁꯤ ꯣꯃꯦꯔꯤꯅꯤ
ꯍ ꯃꯉꯅꯤ ꯍꯥꯏ
ꯎꯝ ꯉꯁꯤꯔꯣ ꯉꯁꯤꯡ ꯅꯍꯥꯟꯗꯣ ꯑꯅꯤꯔꯣ ꯅꯍꯥꯟ ꯑꯅꯤꯕꯨ ꯀꯩꯅꯣ ꯃꯥꯅ ꯆꯟꯕ ꯍꯥꯏꯕ ꯉꯍ ꯑꯅꯤꯔꯛ ꯆꯟꯕ꯭ꯔꯣꯅ ꯉꯥꯛꯇ
ꯃꯉꯥꯕꯨ ꯆꯟꯗ ꯑꯍꯨꯝꯕꯨ ꯆꯟꯗꯧꯅꯤꯉꯣ ꯅꯥꯏꯟꯇꯤꯗꯨ ꯁꯦꯚ ꯇꯧꯈꯤꯅꯤ ꯗ ꯇ꯭ꯋꯦꯟꯇꯤ ꯅꯥꯏꯟꯗꯔ ꯇ꯭ꯋꯦꯟꯇꯤ ꯑꯥꯏꯠꯇꯔ ꯃꯥꯒꯤ ꯃꯦꯁ ꯂꯩꯕꯅꯤ ꯌꯦꯡꯉꯗꯕ ꯎꯝ ꯑꯁ ꯌꯥꯝ ꯋꯥꯠꯂꯤꯅꯦ ꯁꯥꯟꯅꯒꯗꯕꯁꯦ ꯐꯣꯟꯁꯦ ꯁꯤ ꯍꯦꯛ ꯁꯥꯟꯅ ꯂꯣꯏꯈ꯭ꯔꯗꯤ ꯏꯪꯅ ꯆꯤꯛꯅ ꯄꯩꯁꯥꯁꯦ ꯇꯥꯍꯟꯕ ꯌꯥꯔꯒꯅꯤꯅꯦ ꯃꯇꯝ ꯆꯥꯅ ꯄꯩꯁꯥꯁꯦ ꯔꯥꯎ ꯔꯎ ꯇꯥꯏꯅꯤ ꯍꯦ ꯁꯣꯟꯗꯦꯁꯨꯣ ꯇꯥꯏ ꯍꯔ ꯆꯥꯏ ꯁꯤꯒꯨꯝꯕ ꯌꯥꯗꯧ ꯃꯤ ꯅꯠꯇꯦꯗ ꯑꯦ ꯎꯝ ꯍꯥ ꯑꯣ ꯃꯈꯣꯟ ꯃꯋꯥ ꯇꯥꯈꯤꯗ꯭ꯔꯦ ꯍꯜꯂꯣ ꯍꯜꯂꯣ ꯍꯧꯖꯤꯛ ꯀꯥꯟ ꯆꯥꯎꯈꯠꯂꯦꯍꯦ ꯎ
ꯀꯁꯦ ꯊꯃꯣ
ꯑꯗꯨꯗꯤ ꯂꯣꯏꯈꯔꯦ ꯑꯗꯥ ꯊꯅꯥꯎꯒꯤ ꯂꯣꯏꯁꯤꯟꯂꯕ ꯑꯩ ꯂꯣꯏꯔ ꯆꯦꯟꯈ꯭ꯔꯕ ꯂꯣꯏꯔꯒ ꯆꯦꯟꯈ꯭ꯔꯕ ꯑꯍꯨꯝ ꯇꯧꯅꯗꯣꯏ ꯑꯦ
ꯑꯃ ꯝꯁꯤ ꯊꯥ ꯃꯁꯤ ꯌꯩꯗꯅ ꯃꯁꯤ
ꯑ ꯅꯦꯠ ꯑꯃꯗꯤ ꯑꯩꯒꯤ ꯃꯨꯊꯠꯈꯤꯕꯅꯤ
ꯑꯣ ꯃꯅꯥ ꯃꯅꯥ ꯆꯠ ꯇꯥꯔꯕ
ꯅꯣꯏ ꯑꯅꯤꯈꯛ ꯐꯨꯁꯤꯖꯨ ꯀꯥꯏꯗꯅꯣ
ꯑꯥꯎ ꯑꯣ ꯑꯣ ꯍ ꯌꯥꯔꯦ ꯌꯥꯔꯦ
ꯅꯦꯠ ꯑꯃꯗꯤ ꯃꯨꯊꯠꯁꯤꯁꯤꯗ ꯗꯥ ꯊꯅꯥꯎ ꯀꯨꯏꯅꯅꯕꯅꯤ
ꯍꯥꯇꯣꯛꯎꯔꯣ ꯅꯪ ꯃꯤꯅꯤꯠ ꯇꯔꯥꯈꯛ ꯄꯥꯏꯕꯗꯕꯅꯤ ꯊꯥꯔꯇꯤ ꯃꯤꯅꯠ
ꯄꯥꯏꯈꯛꯂꯥꯁꯤ ꯏꯁꯤꯡ ꯆ ꯗꯥꯏꯔꯦꯛ ꯐꯪꯉꯣꯏꯗꯧꯔꯤꯅꯦ ꯑꯩꯈꯣꯏꯁꯤꯗꯤ ꯑꯩꯈꯣꯏꯗꯤ ꯗꯥꯏꯔꯦꯛ ꯐꯪꯉꯣꯏꯗꯧꯔꯤ ꯇꯧꯔꯤꯁꯦ ꯂꯤꯁꯤꯡꯒ ꯆꯥꯇ꯭ꯔꯨꯛ ꯑꯩꯈꯣꯏꯗꯤ ꯄ꯭ꯔꯣꯕ꯭ꯂꯦꯝ ꯈꯔ ꯂꯩꯈ꯭ꯔꯦꯅꯦ ꯄꯣꯠꯁꯦ ꯄ ꯃꯤ ꯇ ꯑ ꯁ ꯎ ꯎꯆꯛꯔꯦꯒꯦꯅꯥ ꯃ ꯇꯣꯗ ꯃꯃꯥꯟꯅ ꯑꯃ ꯆꯠꯈꯈꯤꯕ ꯀꯩꯅꯣ ꯇꯧ ꯇꯥꯏꯌꯦ ꯑꯥꯔꯖꯦꯟꯇꯤꯅꯥꯗ ꯉꯝꯅꯤ ꯍꯥꯏꯕꯒꯤ ꯊꯖꯕ ꯗꯤ ꯌꯥꯝ ꯂꯩ
ꯍꯣꯔꯦꯟ ꯁꯟ ꯃꯀꯨꯗꯣ ꯈꯔ ꯊꯤꯜꯂꯛꯇꯦꯅ ꯍꯣꯔꯦꯟ ꯁꯤꯅꯣꯏꯒ ꯇꯧꯔ ꯆꯥꯔꯒꯦ ꯅꯪꯒꯤ ꯑꯗꯨꯝ ꯊꯤꯜꯂꯛꯑꯒꯦ ꯌꯥꯔꯦ ꯑꯗꯨ ꯀꯩꯅꯣ ꯇꯧꯔꯅꯦꯕ ꯃꯣꯏꯗꯣ ꯍꯥꯟꯅ ꯍꯥꯏꯗꯕ ꯑꯣꯏꯗꯕ ꯑꯩꯈꯣꯏ ꯏꯆꯤꯜ ꯏꯅꯥꯎ ꯍꯧꯔ ꯆꯊꯣꯛꯄ ꯌꯥꯕ
ꯄ꯭ꯔꯥꯏꯖ ꯀꯌꯥ ꯀꯌꯥꯗ ꯂꯧꯔꯛꯏꯅꯣꯅꯦ ꯁꯟ ꯃꯨꯀꯨꯗꯨꯕꯨ ꯐ꯭ꯔꯤꯔꯣ ꯑꯣ ꯀꯌꯥꯝ ꯍꯥꯎꯅꯕꯨ ꯇꯧꯗꯣꯏꯖꯥꯠꯅꯣꯅꯦ ꯍꯥꯎꯇ꯭ꯔꯗꯤ ꯇꯜꯂꯤꯍꯦ
ꯐꯣꯟ ꯊꯧꯖꯤ ꯂꯥꯛꯑꯣ
ꯑꯦ ꯃꯥ ꯑꯥ ꯂꯩꯔꯦꯅꯦ
ꯑ
ꯑꯁꯤ ꯅꯣꯏꯗꯤ ꯂꯤꯁꯤꯡ ꯑꯃ ꯆꯥꯇꯔꯦꯠ ꯊ꯭ꯔꯨ ꯄꯩꯁꯥꯗꯣ ꯄꯩꯁꯥ ꯀꯩꯅ ꯑꯁꯤ ꯂꯣꯏꯈ꯭ꯔꯗꯤ ꯑꯩꯗꯤ ꯍꯩꯁ ꯂꯣꯏꯁꯟꯒꯔꯦ ꯗꯥ ꯅꯥꯎꯕꯁꯨ ꯂꯣꯏꯁꯟꯒꯔꯦ ꯗꯥ ꯆꯦꯇꯟ ꯗꯥꯅꯥꯎꯕꯤ ꯂꯣꯏꯈ꯭ꯔꯦꯀꯣ ꯂꯣꯏꯈꯔꯦ ꯅꯪ ꯋꯥꯠꯂꯝꯈꯤꯗꯧ ꯃꯥꯜꯂꯤꯗ ꯑꯃ
ꯑꯁ ꯃꯊꯟ ꯀꯛꯈꯤꯕꯅꯦꯕꯦ ꯍꯥꯏꯁ ꯑꯗꯨ ꯇꯦ ꯑꯃꯨꯛ ꯇꯧꯔꯦ
ꯂꯨꯄꯥ ꯆꯥꯃ
ꯍꯜꯂꯒ ꯇꯧꯅꯦ ꯍꯥꯏꯕ ꯆꯠꯇꯦ ꯌꯥ ꯍꯃ ꯈꯔ ꯍꯥꯏꯪ
ꯁꯤꯛꯁ ꯃꯤꯅꯤꯠ ꯔꯝ ꯥꯕꯤꯗꯣ ꯍꯧꯖꯤꯗꯣꯏ ꯁꯦꯝꯃꯝꯕꯅꯤ ꯗꯥꯥ ꯗꯤꯅꯦꯁ
ꯊꯟꯗꯣꯛꯑꯣ
ꯑ ꯈꯪꯗꯦ ꯌꯥꯔꯤꯔꯥ ꯌꯥꯗꯔꯤꯔꯥ ꯍꯧꯖꯤꯛ ꯁꯦꯝꯗꯤ ꯁꯦꯝꯈꯤꯕꯅꯤ ꯑꯁꯁ ꯗꯦꯈꯣꯢ ꯄꯩꯁꯥ
ꯂꯝꯕꯤ ꯁꯨꯃꯥꯏꯅ ꯄꯥꯏꯕꯗꯤ ꯌꯥꯕ ꯅꯠꯇ꯭ꯔꯣ
ꯑꯁ ꯕꯦꯛ ꯍꯟꯇꯣꯛꯑꯒ ꯁꯤꯖꯤꯟꯅꯕ ꯍꯥꯏꯕꯅꯤ ꯑꯗꯨ ꯀꯃꯥꯏꯅ ꯍꯥꯞꯀꯦ ꯅꯥꯀꯟꯗ ꯑꯩ ꯍꯥꯞ ꯌꯥꯗꯦꯅꯦ ꯌꯥꯏꯉꯣ ꯌꯥꯏꯉꯣ ꯑꯩ ꯍꯩꯇꯕꯩ ꯋꯥꯅꯤ
ꯑꯣ ꯑꯝ
ꯅꯪꯅ ꯄꯤꯔꯛꯀꯗꯕꯅꯤ
ꯊꯨꯕꯤꯁꯛ
ꯍꯥꯥ
ꯗꯨꯗꯤ ꯁꯦꯀꯦꯟ ꯃꯔꯤ ꯃꯉꯥ ꯃꯨꯇꯪ
ꯇꯞꯅ ꯇꯞꯅꯀꯣ ꯅꯛꯅ ꯂꯩꯩꯅ ꯂꯩꯒꯅꯤ ꯍꯜꯂꯣ
ꯑꯉꯥꯡ ꯆꯕꯦꯡ ꯆꯕꯦꯡ ꯉꯥꯡꯕꯃꯇ ꯄꯥꯏꯍꯟꯂꯗꯤ
ꯢꯁꯧꯅꯤ ꯇꯦꯞ ꯀꯨꯝꯕ ꯑꯃ ꯊꯔꯒ ꯏꯁꯩꯁꯤ ꯀꯟꯅ ꯂꯩꯈꯠꯂꯒ ꯇꯧꯔꯕꯗꯤ ꯀꯔꯤ
ꯑ ꯀꯔꯤ
ꯑꯣ ꯄꯩꯁꯥꯗꯤ ꯍꯦꯟꯖꯟꯅ ꯐꯪꯕꯖꯥꯠꯅꯤ
ꯎꯝ
ꯁꯤꯅ ꯀꯦ ꯀꯦ ꯈꯨꯝꯃ ꯅꯅꯥꯥꯡꯖꯟꯅꯦꯕꯥꯎ ꯏꯁ ꯏꯃꯥ ꯀꯅꯥꯅꯣ ꯑꯃꯨꯛ ꯆꯠꯂꯤꯕꯕꯣꯅꯅꯣ ꯇꯔꯥꯅꯤꯊꯣꯏꯅꯣ
ꯀꯔꯤꯗ ꯑꯗꯨ ꯆꯥꯅ
ꯔꯥꯏꯠꯅꯥꯎ
ꯇꯣꯛꯈꯦ
ꯍꯥꯥ ꯂꯥꯛ ꯆꯂ ꯑꯣ ꯂꯍ ꯂꯍ
ꯇꯦꯟ ꯁꯦꯀꯦꯟ ꯂꯦꯟ
ꯑꯣꯀꯦ ꯐꯅꯤꯁ
ꯎꯝ ꯎꯝ